ꯍꯜꯂꯣ
ꯍꯜꯂꯣ
ꯇꯥꯕ꯭ꯔꯣ
ꯇꯥꯕ꯭ꯔꯣ ꯇꯥꯔꯦ ꯇꯥꯔꯦ
ꯑꯣ ꯀꯩꯗꯧꯔꯝꯃꯤꯒꯦ
ꯑꯩ ꯀꯣꯏꯕ ꯆꯠꯂꯤꯌꯦꯦ
ꯀꯥꯏ ꯆꯠ
ꯀꯥꯟꯇ ꯇꯥꯕ꯭ꯔꯣ ꯍꯜꯂꯣ ꯇꯥꯔꯕꯣꯔꯕ ꯇꯥꯔꯦ ꯇꯥꯔꯦ
ꯇꯥꯔꯕ
ꯇꯥꯔꯦ ꯅꯣꯏꯖꯝꯂꯒꯥꯛ ꯀꯀꯤꯌꯥ ꯑꯩ ꯀꯣꯏꯁꯨ ꯀ ꯏꯁꯤꯡꯌꯥ ꯑꯗꯨꯝ ꯍꯪꯉꯩꯁ ꯄꯥꯅ ꯑꯗꯨꯝ ꯆꯠꯂꯥꯛꯄꯣꯏꯩꯦ ꯎꯝ ꯑꯣ ꯑꯩ ꯑꯩꯔꯣ ꯀꯩꯅꯣ ꯇꯧꯔꯤꯌꯦ ꯋꯥꯇꯔ ꯄꯥꯔꯛꯇ ꯀꯣꯏꯕ ꯆꯠꯂꯤꯌꯦ
ꯁꯦꯁ ꯌꯥꯝ ꯅꯨꯡꯉꯥꯏꯀꯣ ꯃꯤꯗꯤ
ꯑꯣ ꯆꯠꯂꯤꯅꯤꯅꯦ ꯅꯣꯡ ꯐꯥꯗꯣꯛꯅꯤꯗ
ꯀꯅꯥ ꯀꯅꯥ ꯆꯠꯂꯤꯅꯣ
ꯑꯩꯈꯣꯏ ꯏꯃꯥꯟꯅꯕꯤ ꯑꯅꯤ ꯑꯍꯨꯝ ꯇꯧꯔꯒ ꯆꯠꯂꯤꯅꯦ ꯅꯣꯏ ꯆꯠꯂꯨꯔꯕ
ꯑꯣ ꯑꯆꯧꯕ꯭ꯔꯥ
ꯍꯥꯥ
ꯃꯆꯥꯗꯔꯣ ꯑꯆꯧꯕꯗꯔꯣ
ꯑꯦ ꯒꯥꯔꯤ ꯃꯆꯥꯗ ꯑꯅꯤ ꯑꯍꯨꯝ ꯑꯅꯤ ꯑꯍꯨꯝ ꯅꯝꯖꯜꯂꯒ ꯑꯗꯨꯝ ꯆꯠꯂꯦ
ꯑꯣ
ꯑ ꯅꯨꯡꯉꯥꯏꯌꯦ ꯃꯣꯏꯁꯦ ꯑꯥ ꯅꯨꯡꯉꯥꯏꯌꯦ ꯃꯐꯝꯒꯁꯦ ꯌꯥꯝ ꯆꯥꯎꯋꯦ ꯃꯅꯤꯄꯨꯔꯗꯒ ꯑꯁꯨꯃꯥꯏꯅꯒ ꯁꯥꯔꯛꯀꯗꯧꯕꯁꯦ ꯊꯥꯖꯔꯨꯗꯤꯌꯦ ꯑꯗꯨ ꯌꯥꯝ ꯆꯥꯎꯋꯦ ꯑꯗꯨꯒ ꯁꯥꯟꯐꯝꯒꯁꯦ ꯂꯩꯌꯦ ꯑꯗꯨ ꯃꯣꯏ ꯏꯁꯤꯡꯒꯗꯣ ꯑꯩꯈꯣꯏꯗꯤ ꯀꯩꯅꯣ ꯇꯧꯒꯗ꯭ꯔꯥ ꯈꯟꯕꯅꯦ ꯌꯥꯝꯅ ꯍꯥꯏꯗꯤ ꯄꯕ꯭ꯂꯤꯛꯀꯤ ꯀꯩꯅꯣ ꯇꯧꯕꯅꯤꯅ ꯃꯤꯁꯨ ꯃꯌꯥꯝ ꯂꯥꯛꯄꯅꯤ ꯌꯥꯝ ꯃꯣꯠꯂꯒ ꯍꯩꯅꯔꯣꯏꯗ꯭ꯔꯥ ꯈꯟꯕꯅꯦ ꯑꯗꯨ ꯃꯣꯏ ꯏꯁꯤꯡꯒꯗꯣ ꯅꯨꯃꯤꯠ ꯅꯤꯅꯤ ꯅꯤꯅꯤ ꯂꯩꯔꯒ ꯁꯤꯜꯂꯦ ꯍꯥꯏꯌꯦ ꯑꯗꯣ ꯃꯣꯏꯒꯤ ꯏꯁꯤꯡꯗ ꯑꯩꯈꯣꯏ ꯀꯤꯖꯕ ꯈꯣꯠꯄ ꯇꯧꯕꯩꯁꯨ ꯀꯩꯅꯣꯒꯨꯝꯕ ꯃꯣꯏꯒꯤ ꯇꯥꯏꯌꯔ ꯇꯤꯞꯇꯣ
ꯎꯝ ꯎꯝ
ꯇꯥꯎꯅꯕꯗꯣ ꯑꯗꯨꯒ ꯄꯤꯌꯦ ꯑꯗꯨꯒ ꯑꯗꯨꯝ ꯑꯁ ꯈꯪꯗꯦ ꯌꯥꯝ ꯅꯨꯡꯉꯥꯏꯗ ꯑꯩꯈꯣꯏ ꯏꯔꯣꯏꯔꯦ ꯅꯥꯟꯊꯗꯅ ꯁꯥꯟꯅꯗꯅ ꯃꯣꯏ ꯏꯁ꯭ꯂꯥꯏꯠꯀꯗꯣ ꯏꯔꯣꯏꯔꯦ ꯑꯗꯣ ꯋꯥꯔꯦ ꯅꯥꯏꯍꯥꯛ ꯃꯣꯏꯒꯤ ꯄꯥꯛ ꯃꯆꯥ ꯑꯃ ꯂꯩꯌꯦꯕ ꯑꯗ ꯐꯝꯃꯒ ꯄꯣꯊꯥꯔꯝꯃꯤꯅꯦ
ꯑꯣ
ꯑꯣ
ꯑꯩꯈꯣꯏꯗꯤ ꯆꯠꯂꯨꯗ꯭ꯔꯤꯌꯦ ꯑꯃꯨꯛꯇ ꯆꯠꯁꯦꯗꯤ ꯍꯥꯏꯅꯕꯅꯤ
ꯑꯣ ꯆꯠꯊꯣꯛꯑꯣ ꯅꯣꯡ ꯐꯥꯗꯣꯛ ꯀꯣꯏꯊꯣꯛꯎ ꯆꯨꯑꯣ ꯁꯟꯗꯦꯒꯨꯝꯕꯗ
ꯑꯧ ꯀꯣꯏꯇꯥꯔꯦ ꯑꯝꯇ ꯑꯗꯣ ꯑꯀꯣꯏꯕꯗꯤ ꯀꯃꯥꯏꯅ ꯇꯧꯏ ꯃꯄꯥꯟꯗ ꯍꯣꯇꯦꯜ ꯅꯨꯡꯇꯦꯜ ꯗꯨꯀꯥꯟ
ꯨꯀꯥꯟ ꯑꯀꯣꯏꯕꯁꯦ ꯀꯩꯅꯣ ꯇꯧꯋꯦ ꯃꯣꯏꯒꯤ ꯑꯩꯈꯣꯏ ꯆꯠꯂꯤꯁꯤꯁꯦ ꯁꯣꯝ ꯅꯝꯕꯣꯜ ꯂꯣꯝꯒꯤꯗꯨꯅꯦꯕ
ꯎꯝ
ꯑꯗꯨꯗꯨꯅ ꯃꯣꯏꯒꯤꯗꯣ ꯑꯗꯨꯝ ꯆꯥꯎꯔꯦ ꯑꯗꯒꯤ ꯑꯉꯥꯡꯒꯤ ꯁꯥꯟꯅꯐꯝ ꯀꯔꯤ ꯀꯔꯥꯁꯨ ꯅꯥꯀꯟꯗ ꯂꯩꯌꯦꯕꯀꯣ ꯁꯉꯥꯏ ꯔꯤꯖꯣꯔꯠ ꯇꯨꯅꯦꯕ ꯑꯗꯩ ꯆꯥꯐꯝ ꯊꯛꯄ ꯃꯣꯏ ꯀꯦꯐ ꯑꯗꯨꯝ ꯂꯩ ꯑꯗꯨꯗꯒꯤ ꯑꯗꯨꯝ ꯆꯥꯕ ꯌꯥꯏ ꯑꯗꯒꯤ ꯑꯩꯈꯣꯏꯅ ꯄꯨꯖꯔꯒ ꯆꯥꯒꯦ ꯍꯥꯏꯔꯁꯨ ꯌꯥꯏ ꯈꯪꯗꯦ ꯑꯗꯨꯝ ꯅꯨꯡꯉꯥꯏꯗ ꯑꯗꯒꯤ ꯊꯥꯏꯅꯁꯨ ꯅꯠꯇ꯭ꯔꯦ ꯍꯧꯖꯤꯛꯇꯤꯀꯣ
ꯎꯝ
ꯂꯥꯞꯆꯩ ꯍꯥꯏꯕꯋꯥꯅꯦ ꯍꯥꯟꯗꯤ ꯂꯥꯞꯄꯦ ꯆꯠꯄ ꯇꯜꯂꯦ ꯒꯥꯔꯤ ꯃꯆꯥ ꯑꯗꯨ ꯑꯗꯨ ꯍꯥꯏꯅꯩꯗꯅ ꯍꯧꯖꯤꯛꯇꯤ ꯒꯥꯔꯤ ꯃꯆꯥꯗꯣ ꯑꯣꯏꯖꯔꯁꯨ ꯂꯝꯕꯤꯁꯦ ꯅꯨꯡꯉꯥꯏꯔꯦꯕ ꯃꯣꯏꯒꯤ ꯍꯟꯗꯛꯀꯤ ꯑꯃ ꯀꯣꯏꯂꯥꯁ ꯀꯣꯏꯂꯥ ꯀꯣꯏꯂꯥ ꯅꯠꯇꯕꯤꯗ ꯑꯃ ꯁꯤꯃꯦꯟ ꯇꯧꯔꯒ ꯍꯩꯕꯤꯗꯣ ꯑꯗꯥꯏꯒ ꯇꯧꯔꯕꯅꯤꯅ ꯂꯝꯕꯤꯗꯣ ꯖꯔ ꯖꯔ ꯆꯦꯜꯂꯦ ꯑꯗꯒꯤ ꯒꯥꯔꯤꯁꯨ ꯍꯥꯏꯗꯤ ꯖꯥꯛꯀꯤꯡ ꯅꯨꯡꯒꯤꯡ ꯂꯩꯇ꯭ꯔꯕꯅꯤꯅ ꯈ ꯊꯧꯔꯦꯗꯅ ꯌꯥꯝ ꯊꯨꯅ ꯌꯧꯋꯦ ꯑꯗꯒꯤ ꯑꯁ ꯈꯪꯗꯦ ꯆꯪꯈ꯭ꯔꯀꯥꯟꯗꯒ ꯚ꯭ꯌꯨꯒꯗꯣ ꯌꯥꯝ ꯐꯖꯩ ꯋꯥꯈꯜꯒꯁꯦꯀꯣ ꯏꯪ ꯏꯪ ꯂꯥꯎꯔꯗꯅ
ꯄꯥꯔꯀꯤꯡ ꯃꯐꯝ ꯐꯖꯅ ꯂꯩꯕ꯭ꯔꯥ
ꯎꯝ ꯄꯥꯔꯀꯤꯡꯁꯨ ꯂꯩꯌꯦ ꯃꯣꯏꯒꯤ ꯃꯣꯏ ꯁꯥꯖꯔꯕꯅꯤꯅꯅꯦ ꯄ
ꯎꯝ ꯑꯗꯣ ꯌꯨꯝꯂꯛ ꯑꯣꯏꯕ꯭ꯔꯣ ꯂꯝꯍꯥꯡꯗꯔꯣ ꯀꯃꯥꯏꯅ ꯇꯧꯒꯦ ꯃꯥꯏꯗꯣ
ꯃꯣꯏꯗꯣ ꯌꯨꯝꯂꯛꯇꯤ ꯅꯠꯇꯦ ꯑꯗꯨꯝ ꯂꯝꯍꯥꯡ ꯑꯣꯏꯌꯦꯕꯀꯣ ꯂꯝꯍꯥꯡ ꯑꯅ ꯌꯥꯝꯅ ꯆꯠꯂꯒꯗꯤ ꯅꯠꯇꯦ ꯌꯨꯝꯂꯛ ꯑꯇꯩ ꯈꯤꯇꯪ ꯍꯥꯏꯊꯔꯀꯥꯟꯗ ꯂꯝꯍꯥꯡ ꯃꯣꯏ ꯂꯧꯕꯨꯛ ꯍꯥꯏꯗꯤ ꯑꯗꯨꯃꯥꯏꯅ ꯂꯧꯕꯨꯛꯀꯨꯝꯕ ꯂꯝꯍꯥꯡ ꯂꯩꯔꯝꯕꯗꯣ ꯑꯗꯨꯗꯩ ꯁꯥꯗꯣꯛꯄ ꯃꯥꯜꯂꯦꯕ ꯑꯗꯨꯗꯨꯅ ꯑꯗꯥꯏꯅ ꯆꯤꯛꯑꯒ ꯏꯪꯅ ꯆꯤꯛꯅ ꯑꯗꯨꯝ ꯀꯩꯅꯣ ꯇꯧꯋꯦ ꯍꯥꯏꯗꯤ ꯂꯝꯍꯥꯡ ꯑꯣꯏꯔꯦꯅꯦ ꯍꯦꯛꯇ ꯂꯝꯍꯥꯡ ꯑꯣꯏꯔꯒ ꯀꯤ ꯑꯃ ꯃꯤ ꯇꯥꯟꯅꯗꯦ ꯀꯤ ꯍꯥꯏꯕꯗꯣ ꯑꯗꯨ ꯑꯣꯏꯗꯦꯕ
ꯎ ꯂꯝꯍꯥꯡ ꯑꯣꯏꯃꯜꯂꯁꯨ ꯑꯩꯈꯣꯏꯒꯤ ꯀꯩꯅꯣꯝꯃ ꯄꯣꯠ ꯆꯩ ꯑꯝꯇ ꯑꯣꯏꯔꯁꯨ ꯂꯩꯅꯤꯡꯉꯁꯨ ꯃꯐꯝ ꯆꯥꯕ ꯍꯥꯏꯕ ꯑꯃ ꯂꯩꯗꯅ
ꯎꯝ ꯎꯝ
ꯀꯌꯥꯝ ꯀꯨꯏꯔꯒꯦ ꯑꯗꯨ ꯇꯧꯕ
ꯑꯗꯨꯝ ꯈꯔ ꯀꯨꯏꯔꯕ ꯃꯥꯜꯂꯦꯕ ꯑꯩꯈꯣꯏ ꯆꯠꯅꯤꯡꯕꯁꯦ ꯀꯨꯏꯔꯕꯅꯦꯕ ꯃꯥꯥꯏ ꯁꯉꯥꯏ ꯔꯤꯖꯣꯔꯠ ꯑꯩꯈꯣꯏ ꯆꯠꯄꯁꯦ ꯆꯠꯀꯦ ꯈꯜꯂꯒ ꯑꯗꯨꯝ ꯐꯔꯛ ꯇꯥꯕ ꯑꯗꯨꯝ ꯐꯔꯛ ꯇꯥꯕ ꯑꯗꯣ ꯍꯟꯗꯛꯇꯤ ꯆꯠꯂꯦ
ꯑꯣ ꯑꯗꯣ ꯀꯃꯥꯏꯅ ꯅꯝꯕꯣꯜ ꯂꯣꯝꯗꯒꯤ ꯀꯔꯣꯝ ꯁꯥꯏꯠꯇ ꯆꯠꯂꯤꯅꯣ
ꯑꯣ ꯁꯦ ꯁꯨꯝ ꯍꯥꯏꯊꯔꯦꯗꯅ ꯑꯗꯨꯒ ꯅꯝꯕꯣꯜ ꯅꯝꯕꯣꯜ ꯗꯥꯏꯔꯦꯛꯁꯨ ꯅꯠꯇꯦꯌꯦ ꯅꯝꯕꯣꯜꯗꯩ ꯈꯤꯇꯪ ꯑꯃꯨꯛ ꯍꯥꯏꯗꯩꯑꯦꯕꯀꯣ ꯍꯥꯏꯗꯤ ꯑꯣ ꯃꯣꯏ ꯍꯧꯖꯤꯛ ꯈꯔ ꯕꯤꯁꯅꯨꯄꯨꯔ ꯗꯤꯁꯇ꯭ꯔꯤꯛ ꯆꯤꯡꯉꯧꯗꯅ ꯅꯝꯕꯣꯜꯁꯤꯁꯨ ꯑꯗ ꯕꯤꯁꯅꯨꯄꯨꯔ ꯑꯣꯏ ꯆꯤꯡꯉꯦꯕ ꯅꯝꯕꯣꯜꯗꯩꯁꯨ ꯈꯔꯗꯤ ꯆꯠꯂꯦꯕꯀꯣ
ꯅꯝꯕꯣꯣꯟꯒꯤꯅꯦ ꯕꯖꯥꯔꯗꯣ ꯍꯦꯟꯗꯣꯛꯄ꯭ꯔꯥ
ꯌꯥꯝ ꯍꯦꯜꯂꯦ ꯕꯖꯥꯔꯗꯩ ꯌꯥꯝ ꯍꯦꯜꯂꯦ ꯆꯠꯂꯦꯕꯀꯣ ꯑꯗꯨ ꯥꯛ ꯑꯃ ꯀꯔꯤ ꯍꯥꯏꯗꯣꯏꯅꯣ ꯈꯪꯗ꯭ꯔꯦ ꯄꯥꯛ ꯆꯠꯇꯕꯅꯤꯅ ꯍꯥꯏꯖꯤꯟꯕ ꯑꯃ ꯂꯩꯌꯦꯕꯀꯣ ꯍꯥꯏꯖꯟꯐꯝꯗꯣ ꯑꯗꯨꯗ ꯆꯠꯂꯒ ꯀꯩꯅꯣ ꯇꯧꯋꯦ ꯆꯥꯛ ꯑꯗꯨꯝ ꯈꯔ ꯁꯥꯡꯅ ꯆꯪꯉꯦ ꯑꯗꯨꯒ ꯂꯩ
ꯑꯣ ꯅꯣꯡ ꯐꯥꯗꯣꯛ ꯆꯠꯄꯅꯤꯅ ꯌꯥꯝ ꯀꯟꯅ ꯂꯥꯞꯄ ꯃꯐꯝꯗꯤ ꯅꯠꯇꯦꯗ
ꯍꯥꯏꯗꯤ ꯃꯣꯏꯔꯥꯡꯒ ꯌꯧꯕꯗꯤ ꯅꯠꯇꯦꯗꯅ
ꯑꯗꯣ ꯃꯣꯏꯔꯥꯡꯐꯧꯇ ꯍꯧꯖꯤꯛꯇꯤ ꯀꯩꯁꯨ ꯂꯥꯞꯄ ꯆꯤꯡꯗ꯭ꯔꯦꯗ ꯂꯥꯞꯄꯆꯤꯡꯗ꯭ꯔꯦ ꯍꯥꯏꯗꯤ ꯂꯝꯕꯤ ꯊꯣꯡ ꯅꯨꯡꯉꯥꯏꯕꯅꯀꯣ ꯍꯪꯒꯥꯥꯡꯗ ꯑꯁ ꯊꯥꯏꯅꯗꯤ ꯂꯥꯞꯄꯦꯅꯦ ꯑꯗꯨ ꯆꯠꯂꯨꯕ ꯗꯝ ꯂꯣꯏꯔꯦ ꯀꯥꯏꯅ ꯍꯥꯏ ꯏꯁꯥꯁꯦ ꯁꯨꯝ ꯑꯉꯥꯡ ꯑꯣꯏꯔꯤꯕ ꯌꯥꯏꯗ꯭ꯔꯣ ꯑꯗꯨꯃꯥꯏꯅ ꯈꯜꯂꯝꯃꯦꯕ ꯍꯧꯖꯤꯛꯇꯤꯀꯣ ꯑꯗꯨꯐꯥꯎꯒ ꯆꯠꯄꯁꯦ ꯑꯗꯨꯝ ꯈꯪꯗꯦ ꯐꯠ ꯀꯩꯁꯨ ꯂꯩ ꯆꯨꯝ ꯅꯝꯕꯣꯜ ꯕꯖꯥꯔꯐꯥꯎ ꯆꯠꯂꯨꯒꯦ ꯀꯥꯏꯅ ꯆꯠꯂꯨꯕꯗꯣ ꯊꯥꯏꯅ ꯄꯣꯠ ꯂꯩꯕ ꯑꯗꯨꯒꯤ ꯏꯁꯇꯥꯏꯜꯗ ꯇꯧꯔꯦꯕ
ꯃꯥꯅꯦ ꯃꯣꯏꯔꯥꯡꯒꯁꯦ
ꯇꯔꯥ ꯇꯔꯥꯃꯥꯊꯣꯏ ꯁ꯭ꯋꯥꯏꯔꯗꯒ ꯑꯗꯨꯝ ꯍꯥꯏꯒꯠꯂꯛꯑꯦ
ꯑꯗꯨꯝ ꯌꯥꯝ ꯀꯩꯁꯨ ꯂꯥꯞꯄ ꯑꯣꯏꯅ ꯈꯟꯗ꯭ꯔꯦꯕ ꯊꯥꯏꯅꯗꯤ ꯃ
ꯊꯥꯏꯅ ꯑ
ꯀꯥꯁꯟ ꯆꯠꯄ ꯀꯥꯏꯁꯦ ꯑꯁ
ꯆꯄꯒꯥꯏ
ꯈꯨꯒꯨꯝꯕꯅꯤ ꯃꯣꯔꯦ ꯆꯠꯄꯒꯨꯝ ꯈꯟꯅꯔꯝꯃꯤꯅꯤ
ꯇꯨꯝꯕꯅꯤ ꯃꯣꯏ ꯑꯁꯨ ꯇꯨꯝꯅꯤ ꯈꯟꯅꯔꯝꯃꯤꯅ ꯃꯥꯅꯤ
ꯑꯉꯥꯡ ꯑꯣꯏꯔꯤꯕꯒꯤ ꯄꯥꯡꯅꯁꯨ ꯆꯠꯊꯣꯛꯇꯕ ꯄꯥꯛ ꯆꯠꯊꯣꯛꯇꯕ ꯍꯥꯏꯁꯦ ꯑꯩꯈꯣꯏꯗꯤ ꯑ ꯑꯩꯈꯣꯏꯒꯤ ꯋꯥꯟꯗꯤ ꯍꯧꯖꯤꯛꯀꯤ ꯑꯣꯏꯔꯁꯨ ꯑꯉꯥꯡ ꯑꯣꯏꯔꯤꯉꯩꯗꯤ ꯑꯩꯈꯣꯏ ꯃꯇꯝꯗ ꯑꯈꯣꯏ ꯏꯇꯣꯝ ꯆꯠꯄꯁꯦ ꯑꯍꯜ ꯂꯃꯟꯅꯁꯨ ꯊꯥꯗꯣꯛꯅꯤꯡꯗꯦ ꯅꯠꯇ꯭ꯔꯥ ꯑꯗꯒꯤ ꯒꯥꯔꯤ ꯑꯃ ꯊꯧꯏꯕꯁꯨ ꯅꯠꯇꯦ ꯀꯃꯥꯏꯅ ꯆꯠꯊꯣꯛꯎꯅꯤ ꯑꯗꯨꯅ ꯑꯗꯨꯥꯏꯒ ꯃꯌꯥꯝ ꯑꯃꯨꯛ ꯑꯃꯨꯛꯀ ꯄꯨꯊꯣꯛꯄꯤꯕꯁꯦ ꯍꯔꯥꯎꯗꯅꯀꯣ ꯌꯥꯝ ꯂꯥꯞꯅꯒ ꯈꯟꯕꯗꯣ
ꯎꯝ
ꯑꯣꯏꯕ
ꯃꯥꯅꯤ ꯃꯥꯅꯤ ꯑꯩꯈꯣꯏ ꯅꯨꯡꯉꯥꯏ ꯊꯔꯣ ꯉꯁꯤꯗꯤ
ꯉꯁꯤꯗꯤ ꯅꯨꯡꯉꯥꯏ
ꯀꯩ ꯀꯩ ꯆꯥꯊꯔꯒꯦ ꯀꯩ ꯀꯩ ꯑꯍꯥꯎꯕ ꯌꯣꯟꯒꯦ
ꯑꯍꯥꯎꯕ ꯍꯥꯏꯁꯦ ꯀꯩꯅꯣꯅꯤꯗ ꯑꯗꯨꯝ ꯍꯧꯖꯤꯛꯀꯥꯟꯒꯤ ꯐꯥꯁ ꯐꯨꯗ ꯆꯧꯆꯧ ꯃꯣꯃꯣ ꯑꯗꯒꯤ ꯀꯤꯝ ꯄꯥꯞ ꯅꯨꯡꯕꯥꯞ ꯑꯗꯨꯝ ꯐꯥꯁ ꯐꯨꯗ ꯑꯥꯏꯇꯦꯝ ꯍꯧꯖꯤꯛ ꯆꯠꯅꯔꯤꯕ ꯁꯤ ꯑꯌꯥꯝꯕꯅ ꯑꯗꯨꯝ ꯌꯥꯎꯋꯦ ꯑꯗꯒꯤ ꯍꯣꯏ ꯑꯣꯇꯣꯞꯄ ꯆꯤꯡꯇꯣꯞꯄ ꯁꯤ ꯐꯨꯗ ꯑꯗꯨꯝꯕꯗꯨꯅ ꯇꯣꯉꯥꯟꯈ꯭ꯔꯦꯀꯣ ꯑꯗꯩ ꯊꯛꯅꯕ ꯑꯗꯨꯝ ꯖꯨꯏꯁ ꯃꯈꯜ ꯃꯈꯜ ꯃꯣꯖꯤꯇꯣ ꯑꯗꯨ ꯑꯗꯥ ꯀꯩꯅꯣꯒꯗꯣ ꯑꯗꯨꯝ ꯌꯥꯎꯋꯦ ꯍꯧꯖꯤꯛꯀꯥꯟꯒꯤ ꯐ꯭ꯔꯦꯁ ꯀꯣꯀꯣꯅꯠ ꯑꯃ ꯐ꯭ꯔꯦꯁꯇꯣ ꯑꯁꯪꯕꯗꯣ ꯑꯗꯨꯒꯗꯣ ꯑꯗꯨꯝ ꯅꯥꯀꯟꯗ ꯆꯪꯐꯝꯗ ꯑꯗꯨꯝ ꯃꯣꯏ ꯀꯩꯅꯣ ꯇꯧꯔꯒ ꯑꯗꯨꯝ ꯌꯣꯜꯂꯝꯃꯦ
ꯑꯣ ꯑꯉꯥꯡ ꯃꯆꯥꯒꯤ ꯑꯉꯥꯡꯒꯤ ꯁꯥꯟꯅꯕꯒꯤ ꯑꯥꯏꯇꯦꯝꯗꯤ ꯀꯩ ꯀꯩ ꯌꯥꯎꯒꯦ
ꯑꯉꯥꯡ ꯁꯥꯟꯅꯕꯩ ꯑꯥꯏꯇꯦꯝ ꯍꯥꯏꯁꯦ ꯑꯗꯨꯝ ꯀꯩꯅꯣ ꯑꯗꯨꯝꯕ ꯑꯗꯨꯁꯨ ꯑꯗꯨꯝ ꯋꯥꯇꯔ ꯄꯥꯔꯛꯇꯨꯁꯨ ꯑꯉꯥꯡ ꯁꯥꯟꯅ ꯌꯥꯔꯦ ꯑꯗꯒꯤ ꯃꯣꯏꯒꯤ ꯇ꯭ꯔꯦꯟꯗꯣ
ꯎꯝ ꯎꯝ
ꯇ꯭ꯔꯦꯟ ꯃꯆꯥ ꯃꯆꯥ ꯑꯗꯒꯤ ꯁꯉꯥꯏꯒꯤ ꯏꯁꯇꯦꯆꯨꯒꯨꯝꯕ ꯑꯗꯨ ꯁꯥꯔꯒ ꯂꯩꯕ ꯑꯗꯒꯤ ꯇꯣꯉꯥꯟꯅ ꯅꯥꯀꯟꯗ ꯄꯥꯛ ꯃꯆꯥ ꯂꯩꯕ ꯑꯗꯒꯤ ꯃꯣꯏꯒꯤ ꯑꯉꯥꯡꯒꯤ ꯁꯤ ꯁꯣ ꯁꯥꯟꯅꯕꯤ ꯑꯉꯥꯡ ꯃꯆꯥꯒꯤꯗꯤ ꯌꯥꯝ ꯑꯉꯥꯡꯒꯤꯗꯣ ꯑꯗꯨꯝꯕ ꯁꯥꯟꯅꯐꯝ ꯑꯗꯨꯗꯣ ꯈꯔ ꯑꯗꯨꯝ ꯂꯩ ꯍꯥꯏꯗꯤ ꯌꯥꯝ ꯆꯥꯎꯔꯨꯗ꯭ꯔꯁꯨꯀꯣ ꯈꯖꯤꯛ ꯈꯖꯤꯛꯇꯨꯗ ꯑꯗꯨꯝ ꯃꯈꯜ ꯁꯨꯅꯕ ꯑꯗꯨꯝ ꯍꯥꯞꯄꯦꯕ
ꯎꯝ ꯑꯁ ꯅꯪ ꯍꯥꯏꯔꯛꯏꯁꯤꯒꯗꯤ ꯌꯥꯝ ꯅꯨꯡꯉꯥꯏꯗꯧ ꯃꯥꯜꯂꯦꯕꯨ
ꯅꯨꯡꯉꯥꯏꯌꯦ ꯑꯩꯈꯣꯏꯁꯨ ꯁꯨꯝ ꯅꯣꯡ ꯐꯥꯗꯣꯛ ꯆꯠꯄꯁꯤꯗꯀꯣ ꯍꯥꯏꯗꯤ ꯃꯐꯝ ꯃꯐꯝ ꯁꯨꯅ ꯅꯣꯡꯃꯗ ꯆꯠꯂꯨꯕ ꯉꯝꯕ ꯅꯠꯇꯦ ꯆꯠꯄ ꯍꯥꯏꯁꯦ ꯃꯇꯝ ꯆꯪꯗꯣꯏꯅꯦ ꯑꯗꯒꯤ ꯃꯐꯝ ꯃꯐꯝ ꯁꯨꯅ ꯆꯪꯗꯣꯏꯗꯤ ꯅꯨꯡꯉꯥꯏꯕꯐꯝꯁꯦ ꯈꯪꯉꯣꯏꯗꯣꯏ ꯑꯗꯨꯣꯏꯅꯦꯕ ꯑꯃꯨꯛ ꯆꯠ ꯑꯃꯨꯛ ꯆꯠꯅꯕ ꯍꯣꯠꯅꯕꯗ ꯌꯧꯔꯨꯒꯦ ꯌꯧꯔꯨꯒꯦꯅ ꯍꯧꯖꯤꯛꯀꯤꯗꯨꯗꯤ ꯃꯐꯝ ꯑꯃꯝꯗ ꯁꯨꯅ ꯌꯥꯎꯔꯕꯅꯤꯅ ꯑꯦ ꯑꯗꯨ ꯉꯥꯏꯍꯥꯛ ꯂꯩꯊꯣꯛꯈꯤꯒꯦ ꯍꯥꯏꯔꯒ ꯁꯨꯅ ꯑꯗꯨꯝ ꯃꯐꯝ ꯑꯃꯗꯨꯗ ꯁꯥꯟꯅꯔ ꯈꯣꯠꯂ ꯂꯩꯕꯗꯣ ꯌꯥꯔꯦꯗꯅ
ꯍꯣꯏ
ꯍꯣꯏ
ꯃꯥꯅꯦ ꯑꯃꯗꯧ ꯆꯠ ꯑꯃꯗꯧ ꯆꯠ ꯖꯟ ꯖꯥꯟ ꯑꯉꯥꯡ ꯌꯥꯎꯕꯁꯦ ꯈꯔ ꯇꯥꯏꯗꯅ ꯑꯗꯨꯅ ꯃꯐꯝ ꯑꯃꯗ ꯃꯣꯏ ꯄꯦꯅ ꯁꯥꯟꯅꯔꯒ ꯍꯜꯂꯛꯄꯅ ꯐꯩꯌꯦꯕ
ꯐꯩ ꯐꯩ
ꯑꯗꯣ ꯏꯁꯤꯡ ꯀꯨꯝꯐꯝꯗꯨꯗꯤ ꯐꯤꯔꯣꯜ ꯄꯨꯕ꯭ꯔꯣ ꯑꯦꯛꯁꯇ꯭ꯔꯥ
ꯎ ꯐꯤꯔꯣꯟꯜ ꯑꯦꯛꯁꯇ꯭ꯔꯥ ꯄꯨꯗꯣꯏꯅꯦ ꯍꯥꯏꯕꯗꯤ ꯏꯁꯤꯡ ꯅꯣꯏꯅ ꯀꯨꯝꯃꯔꯣꯏꯒꯦ ꯍꯥꯏꯗꯤ ꯈꯪꯗ꯭ꯔꯦꯀꯣ ꯁꯨꯝ ꯌꯦꯡꯉꯒꯇꯪ ꯇꯣꯛꯀꯦ ꯍꯥꯏꯔꯗꯤ ꯑꯗꯨ ꯅꯠꯇꯕꯤꯗ ꯏꯁꯤꯡ ꯀꯨꯝꯒꯦ ꯁꯥꯟꯅꯒꯦ ꯅꯨꯡꯉꯥꯏꯒꯦ ꯅꯣꯡꯃꯗꯨꯒꯤ ꯑꯦꯟꯖꯣꯏ ꯇꯧꯊꯣꯛꯀꯦ ꯍꯥꯏꯔꯗꯤ ꯑꯗꯨꯝ ꯗ꯭ꯔꯦꯁ ꯄꯨꯔ ꯆꯠꯄꯤꯔꯣ
ꯎꯝ
ꯑꯗꯨ ꯑꯗꯨꯝ ꯌꯥꯔꯦ ꯃꯣꯏ ꯍꯣꯡꯐꯝ ꯄꯤꯔꯛꯑꯅꯤ
ꯑꯣ ꯌꯥꯝ ꯌꯥꯝ ꯆꯥꯎꯈꯠ
ꯆꯥꯎ
ꯆꯥꯎꯈꯠꯂꯦ ꯆꯥꯎꯈꯠꯂꯦ ꯃꯅꯤꯄꯨꯔꯁꯦ ꯈꯖꯤꯛ ꯈꯖꯤꯛ ꯍꯧꯔꯛꯄ ꯍꯥꯏꯗꯨꯅꯤꯗ ꯃꯣꯏꯒꯤꯁꯦ ꯌꯥꯝꯃꯛꯇꯤ ꯅꯠꯇꯕꯤꯗ
ꯆꯍꯤ ꯃꯤꯅ ꯆꯥꯎꯈꯠꯄ ꯂꯣꯏꯔ ꯆꯍꯤꯒ ꯀꯨꯟꯒꯤ ꯃꯇꯨꯡꯗ ꯁ꯭ꯋꯥꯏꯗ ꯈꯤꯇꯪ ꯍꯧꯔꯛꯄꯩ ꯋꯥꯅꯦꯕ
ꯎꯝ
ꯑꯣ ꯅꯉꯣ ꯅꯉꯣ ꯍꯣꯔꯦꯟ ꯍꯂꯥꯑꯒ
ꯑꯒ ꯎ
ꯏ ꯄꯥꯎ ꯀꯃꯥꯏꯅ ꯇꯧꯕꯅꯣꯗꯣ ꯃꯈꯥ ꯇꯥꯕ ꯄꯥꯎ ꯇꯥꯔꯁꯦ
ꯍꯣꯏ ꯍꯣꯏ ꯍꯣꯏ
ꯆꯥꯕ ꯌꯥꯕ ꯑꯍꯥꯎ ꯑꯊꯨꯝ ꯈꯔꯗꯤ ꯂꯩꯔꯛꯑꯣꯍꯦ
ꯍꯣꯏ ꯍꯣꯏ
ꯎꯝ ꯊꯝꯃꯦ ꯊꯝꯃꯦ
ꯎꯝ ꯑꯥ ꯑꯥ ꯊꯝꯃꯣ ꯊꯝꯃꯣ